ꯇꯥꯔꯕꯣ
ꯇꯔꯦ ꯇꯔꯦ
ꯑꯁ ꯂꯥꯛꯇꯦꯉꯣ ꯉꯁꯥꯏꯗꯤ ꯇꯧꯔꯒ ꯀꯨꯏꯅ ꯂꯩꯔꯒ ꯃꯤꯅꯠ ꯀꯌꯥꯅꯣꯝ ꯂꯩꯔꯀꯥꯟꯗ ꯂꯥꯛꯑꯦꯕ
ꯗꯨꯝ ꯉꯥꯛꯇ ꯉꯥꯏꯌ‌ꯣ
ꯎꯝ ꯑꯩꯅ ꯀꯩꯅꯣꯗꯣ ꯄꯩꯁꯥꯗꯣ ꯀꯌꯥꯃꯨꯛ ꯂꯩꯔꯤꯒꯦ ꯃꯅꯨꯡꯗꯨꯗ ꯌꯦꯡꯅꯤꯡꯕꯗꯣ ꯈꯪꯕ꯭ꯔꯥ ꯑꯗꯨꯗꯨꯒꯤꯅꯦꯕ ꯌꯦꯡꯊꯣꯛꯅꯤꯡꯕꯤꯗꯣ ꯑꯩꯈꯣꯏꯒꯤ ꯈꯪꯗꯣꯛꯅꯤꯡꯕꯤꯗꯣ
ꯌꯦꯡꯉꯥ ꯂꯣꯏꯔꯦ ꯀꯩꯅꯣ
ꯍꯨꯝ ꯅꯪ ꯀꯩ ꯏꯟꯖꯥꯡ ꯆꯥꯔꯦ ꯍꯥꯏꯕ
ꯍꯋꯥꯏ ꯊꯣꯡꯕ
ꯍꯋꯥꯏ ꯊꯣꯡꯕ
ꯍꯋꯥꯏꯒ ꯁꯣꯏꯕꯨꯝꯒ ꯍꯋꯥꯏꯒ ꯊꯨꯝꯒ
ꯆꯥꯥꯟꯅꯤꯉꯦ ꯍꯥꯎꯕꯅꯦ ꯀꯩꯝꯇ ꯂꯩꯇ꯭ꯔꯣ ꯑꯆꯥꯄꯣꯠ ꯑꯇꯩꯗꯤ ꯆꯥꯅꯤꯡꯉꯥꯏ ꯍꯤꯟꯆꯥꯛ ꯀ ꯆꯥꯛꯀ ꯍꯋꯥꯏꯗꯨꯒ ꯈꯛꯇꯪ ꯆꯥꯔꯕꯣ ꯅꯪꯕꯣ
ꯆꯥꯒꯦ ꯁꯤꯡꯖꯨꯒ ꯆꯥꯏꯌꯦ
ꯄꯨꯟꯁꯤꯒꯤ ꯑꯍꯣꯡꯕ ꯅꯠꯇ꯭ꯔꯥ ꯑꯍ
ꯎꯝ
ꯑꯩ ꯉꯥꯁꯥꯏꯒꯤ ꯍꯤꯜꯁꯇꯣ ꯄꯝꯃꯤꯀꯣ
ꯎꯝ
ꯑꯗꯣ ꯃꯦꯔꯤꯖꯦꯟꯗ ꯃꯅꯤꯡ ꯍꯥꯡꯇꯣꯛꯄꯤꯗꯨꯗꯤ ꯁꯨꯡꯐ ꯐꯖꯗ꯭ꯔꯦ ꯈꯥꯕ ꯑꯩꯅ ꯎꯕ ꯀꯥꯟꯗ ꯑꯃ ꯅꯪꯒꯤꯗꯨ ꯈꯪꯗꯦ ꯈꯣꯡꯎꯞꯇꯧꯅ ꯄꯨꯔꯥ ꯃꯅꯨꯡꯗ ꯎ ꯆꯪꯍꯟꯒꯤꯕꯒꯤꯗꯤ ꯈꯪꯗ꯭ꯔꯦꯕꯀꯣ
ꯎꯝ
ꯑꯗꯨꯒ ꯐꯅꯦꯛꯀ ꯁ‌ꯦꯠꯂꯀꯥꯟꯗ ꯎꯕꯗꯣ ꯈꯪꯕ꯭ꯔꯥ
ꯎꯝ
ꯑꯃ ꯂꯨꯛꯁꯇꯣ ꯑꯃ ꯏꯊꯥꯡ ꯊꯥꯡꯒꯠꯇꯕꯗꯣ
ꯑꯣꯏꯑꯦꯕ ꯁꯦꯟꯗꯜ ꯇꯣꯡꯕꯖꯤꯖꯨ ꯈꯪꯗꯦ ꯃꯇꯥꯡ ꯆꯥꯗ꯭ꯔꯗꯤ ꯌꯥꯝ ꯊꯤꯌꯦ ꯁꯦꯟꯗꯜ ꯇꯣꯡꯕꯖ‌ꯦ
ꯏ ꯖꯦ ꯀꯥꯏꯗꯩꯅ
ꯎꯝ ꯈꯣꯡꯖꯦ ꯎꯍꯟꯒꯤ ꯀꯣ ꯄꯨꯔꯥ ꯀꯨꯞꯁꯟꯈꯤꯕꯖꯦ ꯐꯖꯕꯩ ꯇꯥꯏꯞꯇ ꯇꯧꯋꯦꯕ ꯑꯩꯒꯤ ꯀꯩꯅꯣ ꯍꯥꯏꯔꯒꯗꯤ
ꯑꯩꯉꯣꯟꯗꯅꯅꯦ ꯌꯥꯗꯕ ꯑꯗꯨꯗꯣ ꯈꯪꯉ
ꯑꯝ
ꯀꯩꯅꯣꯒꯤ ꯃꯅꯤꯡꯗꯤ ꯅꯠꯇꯕꯀꯣ ꯃꯃꯥꯡꯗꯣ ꯑꯩ ꯀꯩꯅꯣꯒꯤ ꯑꯩꯒꯤꯗꯤ ꯁꯨꯡꯄ ꯑꯃ ꯁꯥꯏꯅ ꯃꯔꯤ ꯄꯥꯛꯑꯒ ꯇꯧꯕꯤꯗꯣ
ꯎꯝ ꯎꯝ ꯎꯝ
ꯑꯗꯨꯝꯕꯅ ꯈꯔ ꯆꯥꯟꯅꯩꯌꯦꯦ ꯑꯩ ꯁꯣꯟꯗꯦ
ꯑꯣ
ꯈꯣꯡ ꯈꯨꯠꯇꯤ ꯀꯨꯠ ꯄꯨꯄꯨꯈꯤꯗ ꯍꯥꯝꯗꯣꯛ ꯏꯔꯥ ꯈꯪꯗꯦ
ꯈꯥꯡꯗꯦꯗ ꯑꯩꯈꯣꯏꯖ ꯂꯧꯈꯠꯄ ꯌꯥꯕ ꯄꯥ ꯑꯝꯇꯥ ꯍꯦꯛ ꯌꯥꯎꯔꯝꯗꯔꯦ ꯂꯥꯏꯐꯁꯦ ꯀꯔꯤ ꯅꯨꯄꯤꯅꯣ ꯀꯔꯤ ꯇꯧꯕꯤꯔꯤꯅꯣ ꯈꯪꯗꯦ ꯀꯔꯤꯃꯛꯇꯤ ꯇꯧꯔꯒ ꯄꯣꯛꯂꯛꯏꯅꯣ ꯈꯪꯗꯦ
ꯅꯨꯄꯤ ꯑꯃ ꯑꯣꯏꯕꯒꯤ ꯈꯣꯡ ꯈꯣꯠ ꯈꯣꯠ ꯂꯥꯎꯕ ꯍꯥꯏꯕ ꯑꯃ ꯌꯥꯎꯗꯔꯦꯕ ꯎꯝ ꯐꯖꯕꯖꯤ ꯈꯪꯉꯗꯗꯤ ꯐꯕ ꯅꯠꯇ꯭ꯔꯥ
ꯌꯥꯥꯕ꯭ꯔꯥ
ꯑꯥ
ꯄꯥꯝꯃꯤꯕ ꯐꯖꯕꯁꯤꯒ ꯍꯥꯏꯕ
ꯍꯣꯏ ꯑꯗꯨꯅꯦ ꯍꯥꯏꯖꯦ ꯐꯖꯥꯕꯁꯦ ꯈꯪꯉꯝꯗ꯭ꯔꯗꯤ ꯐꯥꯕ ꯐꯠꯇꯕꯅꯤꯀꯣ ꯈꯪꯒꯤꯒꯨꯝ ꯇꯧꯕ
ꯎ
ꯌꯥꯔꯁꯦ ꯍꯥꯏꯕꯅꯤꯗ
ꯎꯝ
ꯑꯉꯥꯡ ꯇꯨꯝꯈ꯭ꯔꯕ
ꯀꯔꯤ
ꯇꯨꯝꯒꯤꯔꯣꯏ ꯑꯗꯣꯏꯅꯤ
ꯅꯪ ꯐꯦꯟ ꯍꯨꯝꯗ꯭ꯔꯕꯣ ꯉꯁꯤꯗꯤ ꯈꯥꯕ
ꯍꯨꯝꯃꯦ
ꯐꯦꯟꯒꯤ ꯃꯈꯣꯟꯗꯣ ꯌꯥꯝ ꯇꯥꯍꯜꯂꯛꯀꯅꯨꯀꯣ
ꯇꯥꯕ꯭ꯔꯥ
ꯇꯥꯗꯦꯗ
ꯎꯝ ꯑꯗꯨꯅ ꯉꯁꯥꯏ ꯃꯅꯤꯡꯗ ꯍꯣꯡꯗꯣꯛꯈꯤꯕꯈꯤꯕ ꯅꯠꯇ꯭ꯔꯗꯤ ꯑꯩꯈꯣꯏꯒꯤ ꯏꯅꯤꯡꯗ ꯐꯪꯈꯤꯗꯅ ꯌꯧ ꯌꯥ ꯌꯧ ꯌꯥ ꯇꯥꯗꯦ ꯈꯔ ꯇꯥꯗꯦ
ꯎꯝ ꯈꯪꯗ꯭ꯔꯦꯗ
ꯈꯪꯗ꯭ꯔꯦ ꯈꯪꯗꯦ ꯑꯩꯅ ꯁꯤꯁꯨ ꯇꯨꯝꯕ ꯑꯣꯏꯅ ꯂꯦꯞꯄꯦ
ꯇꯧꯔꯝꯃꯒ ꯌꯥꯈꯤꯗ꯭ꯔꯦ
ꯁꯥꯔ ꯑꯣ ꯃꯁꯦ
ꯊꯥꯔꯛꯀꯅꯤ ꯎꯝ ꯎ
ꯅꯥꯃꯤꯕꯒꯤ ꯃꯄꯥꯎ ꯇꯨꯔꯦꯜꯁꯤꯡ ꯅꯩꯔꯤꯕ ꯍꯧꯖꯤꯛ ꯏꯁꯤꯡ ꯇꯥꯡꯉꯤꯕ
ꯏꯁꯤꯡ ꯇꯥꯡꯗ꯭ꯔꯦ ꯈꯔ ꯂꯨꯔꯦ ꯏꯔꯣꯏ ꯍꯩꯇꯦ ꯅꯪ ꯂꯣꯏꯔꯒ ꯑꯩ ꯉꯥꯏꯕꯤ
ꯀꯔꯤ
ꯑꯩꯗꯤ ꯏꯔꯣꯏꯕ ꯍꯩꯇꯦ ꯍꯥꯏꯕ
ꯏꯔꯣꯏꯕꯗꯤ ꯄꯨꯔꯥ ꯂꯣꯏꯗꯧ ꯅꯠꯇꯦꯍꯦ ꯑꯩꯁꯨ ꯍꯩꯇꯦ ꯏꯁꯤꯡ ꯁꯥꯟꯅꯕꯩ ꯋꯥꯅꯤ ꯏꯁ ꯁꯤꯔꯣꯏꯗ꯭ꯔꯣ
ꯁꯤꯕꯗꯤ ꯀꯤꯛꯑꯦ ꯑꯁ ꯌꯥꯝꯅ ꯂꯥꯟꯊꯦꯡꯅꯔꯒ ꯈꯪꯍꯧꯗꯕꯤꯗ ꯁꯤꯕꯗꯨꯗꯤ ꯇꯟꯗ꯭ꯔꯣ
ꯑꯗꯨꯁꯨ ꯏꯔꯥꯛꯅꯔꯒ
ꯑꯩ ꯇꯨꯔꯦꯟꯗꯅ ꯆꯥꯎꯔꯛꯄ ꯃꯤ ꯏꯔꯣꯏꯕꯗꯤ ꯍꯩꯇꯕ ꯃꯤ ꯍꯥꯏꯗꯣ ꯑꯣꯏꯔꯕꯅꯦ
ꯁꯅꯥꯇꯣꯝꯕꯤꯗꯤ ꯍꯩꯕꯅꯦ
ꯍꯩꯕꯅꯦ ꯑꯩꯖꯨ ꯌꯥꯝ ꯂꯨꯔꯦ ꯑꯗꯨ ꯀꯝꯗꯧꯅ ꯑꯩꯅ ꯏꯔꯣꯏꯕꯖꯦ ꯍꯩꯍꯧꯗ꯭ꯔꯤꯅꯣ ꯈꯪꯗꯦ ꯍꯥꯏꯕ
ꯀꯣꯝꯕꯥꯟ ꯆꯦꯜ ꯂꯩꯕ ꯑꯣꯏꯔꯝꯒꯅꯤ
ꯎꯝ ꯈꯨꯠ ꯅꯝꯃꯒ ꯈꯣꯡ ꯑ ꯈꯨꯠ ꯅꯝ ꯈꯣꯡ ꯀꯥꯎꯕꯤ ꯀꯥꯡꯒꯨꯗꯣ ꯏꯁꯤꯡꯗ
ꯎꯝ ꯎꯝ ꯎꯝ ꯑꯩꯁꯨ ꯌꯥꯝ ꯇꯧꯋꯦ ꯑꯗꯨꯗꯣ
ꯑꯩꯁꯦ ꯈꯔ ꯀꯤꯒꯜꯂꯦꯕ ꯑꯗꯨꯅꯅꯦꯕ ꯊꯕꯛ ꯈꯨꯗꯤꯡꯃꯛꯇ ꯌꯥꯔꯣꯏꯕ
ꯎꯝ
ꯀꯣꯛꯁꯦ ꯌꯥꯗ꯭ꯔꯦ ꯀꯣ
ꯀꯣꯛꯁꯨ ꯌꯥꯗ꯭ꯔꯦ ꯂꯧꯕꯒ ꯃꯊꯥ ꯁꯥꯥꯒꯦ ꯇꯧꯋꯦꯕ
ꯎꯝ
ꯅꯤꯡꯊꯝꯊꯥ ꯑꯣꯏꯔꯛꯀꯅꯤ ꯏꯁꯥꯁꯦ ꯇꯜꯂꯤꯗꯀꯣ ꯑꯩ
ꯀꯩꯒꯤꯅꯣ ꯍꯥꯏꯁꯦ ꯌꯥꯝ ꯋꯥꯠꯂꯤꯌꯦ
ꯋꯥꯠꯄꯨꯗꯤ ꯋꯥꯠꯂꯤ ꯑꯗꯨ ꯑꯣꯏꯖꯨ
ꯂꯧ ꯍꯟꯗꯛ ꯆꯍꯤ
ꯂꯧ ꯎꯏꯌꯦ ꯀꯥꯡ ꯅꯨꯃꯤꯠꯇ ꯂꯧ ꯂꯤꯡꯗꯣꯏꯅꯦ
ꯑꯥ ꯀꯥꯡꯗꯗꯤ ꯑꯩꯈꯣꯏꯗꯤ ꯂꯥꯏ ꯈꯨꯔꯨꯝꯕ ꯆꯠꯁꯤꯔꯥꯅ ꯍꯥꯏꯅꯔꯤ
ꯆꯠꯊꯣꯛꯎꯔꯣ ꯎꯝ ꯌꯥꯔ ꯅꯣꯏ ꯀꯥꯏ ꯆꯠꯇꯣꯏꯕ ꯒꯣꯕꯤꯟꯗꯗ
ꯑꯗꯨꯃꯥꯏꯅ ꯈꯟꯅꯔꯤꯌꯦ
ꯀꯌꯥꯗꯅꯣ ꯍꯥꯥ ꯇꯥꯡ ꯀꯌꯥꯗꯅꯣ
ꯌꯥꯔꯔꯣꯏ ꯂꯥꯏꯁꯝꯒꯤ ꯑꯣꯐꯔ ꯊꯥꯍꯧꯕꯅꯦ ꯇꯤꯡꯍꯜꯂꯨꯁꯤꯔꯥꯅ ꯈꯜꯂꯝꯕꯅꯦ ꯑꯗꯨ ꯌꯥꯔꯔꯣꯏ ꯂꯧ ꯂꯤꯡꯅꯤ ꯇꯣꯟꯗꯣꯟꯗꯣ
ꯎꯝ
ꯑꯗꯨꯗꯨꯗꯤ ꯃꯥꯒꯤ ꯑꯩ ꯁꯝꯁꯤꯗꯕꯨꯗꯤ ꯁꯝ ꯇꯤꯡꯕ ꯅꯠꯇꯦ ꯀꯦꯔꯥꯇꯤꯟ ꯇꯧꯊꯣꯛꯀꯦꯅ ꯈꯜꯂꯝꯕ ꯁꯝ
ꯎꯝ
ꯑꯗꯨꯗꯨ ꯌꯥꯔꯔꯣꯏꯕ ꯆꯠꯄ ꯑꯩꯒꯤ ꯁꯝꯖꯤꯖꯨꯅꯦ ꯃꯣꯏꯅ ꯂꯨꯄꯥ ꯂꯤꯁꯤꯡ ꯑꯃ
ꯅꯥ
ꯀꯦꯔꯥꯇꯤꯟꯅ ꯀꯦꯔꯥꯇꯤꯟꯅ ꯐꯗꯧ ꯃꯥꯜꯂꯦ ꯍꯥꯏꯌꯦ ꯃꯤꯅ ꯑꯩꯒꯤ
ꯆꯥꯛ ꯆꯥꯛ ꯆꯥꯔꯤꯉꯥꯏ ꯂꯩꯔꯤꯕꯣ ꯅꯪꯅ ꯀꯦꯔꯥꯇꯤꯟ ꯇꯧꯅꯤ ꯍꯥꯏꯁꯦ
ꯂꯩ ꯍꯧꯔꯤꯌꯦ ꯍꯧꯔꯤꯌꯦ ꯄꯨꯔꯒ ꯇꯧꯒꯦ ꯈꯜꯂꯝꯕ
ꯑꯗꯨꯕꯨ ꯎꯄꯥꯏ ꯂꯩꯈꯤꯗ꯭ꯔꯦ ꯌꯥꯔꯣꯏ ꯑꯗꯣ ꯑꯃ ꯆꯧꯉꯥꯗꯤ ꯀꯩꯁꯨ ꯂꯧꯔꯣꯏꯕ ꯑꯩ ꯁꯝꯁꯤꯗ
ꯑꯝ
ꯍꯥꯏꯕꯗꯤ ꯑꯩꯒꯤ
ꯈꯪꯗꯦꯅꯦ ꯇꯧꯔꯤꯕꯁꯦ ꯑꯗꯨꯗꯤ
ꯎꯝ ꯈꯪꯗꯦ ꯑꯃꯣꯠꯄꯤ ꯌꯥꯝ ꯃꯥꯜꯂꯦꯅ ꯇꯧꯕꯅꯤ
ꯎꯝ
ꯅꯥꯗꯤ ꯅꯥꯗꯦ ꯇꯧꯕ ꯊꯣꯏꯕꯤꯅꯥꯗꯣ ꯃꯁꯟ ꯇꯤꯡꯒꯤꯕꯗꯩ ꯄꯨꯔꯥ ꯁꯛꯇꯣ ꯀꯩꯅꯣ ꯅꯥꯟꯗꯦ ꯃꯥꯏꯖꯨ
ꯑꯗꯨ ꯑꯩꯗꯤ ꯃꯥꯒꯤ ꯍꯥꯟꯅ ꯍꯦꯟꯅ ꯐꯖꯩꯌꯦ
ꯑꯗ ꯑꯁꯦꯡꯕꯗꯣ ꯎꯗꯤꯌꯦ ꯃꯥꯗꯣ ꯍꯥꯏꯗꯤ ꯁꯝ ꯇ ꯤꯡꯉ ꯃꯇꯨꯡꯗ
ꯎꯝ
ꯔꯇꯅꯥꯁꯨ ꯇꯧꯋꯦ ꯍꯥꯏꯕꯅꯤ ꯁꯝ ꯇꯤꯡꯍꯜꯂꯦ ꯔꯇꯅꯥ ꯃꯁꯝ ꯐꯖꯅ ꯐꯥꯔꯦ ꯑꯗꯨꯨꯝꯗꯤ ꯃꯕꯥꯅꯤ ꯇꯧꯔꯨꯅꯤ ꯏꯁꯀꯣꯂꯔꯁꯤꯞ ꯄꯩꯁꯥꯅꯤ ꯇꯧꯔꯤꯅꯦꯌꯦ
ꯎꯝ ꯀꯥꯏꯗꯩ ꯑꯩꯈꯣꯏꯗꯤ ꯄꯩꯁꯥꯗꯣ ꯂꯥꯛꯄꯒ ꯂꯣꯏꯕ ꯍꯥꯟꯒꯤꯗ
ꯎꯝ ꯐꯔꯦꯁꯦ ꯁꯤꯡꯗꯣꯛꯈꯤꯕꯗ ꯂꯦꯝꯍꯧꯗꯕꯤꯗꯣ
ꯎꯝ ꯎꯝ ꯎꯝ
ꯑꯗꯨꯅꯦ ꯇꯧꯔꯤꯁꯦ ꯑꯩꯈꯣꯏꯒꯤꯗꯤ ꯏꯕꯥꯅꯤ ꯌꯥꯔꯔꯣꯏ
ꯀꯩꯒꯤꯅꯣ ꯍꯥꯏꯁꯦ
ꯆꯠꯃꯤꯟꯅꯕ ꯃꯇꯝꯗ ꯕꯖꯥꯔꯗ ꯈꯥꯝꯃꯉꯥꯏꯁꯨ ꯌꯥꯎꯗꯦꯕ
ꯑꯣ ꯑꯣ ꯑꯣ ꯍꯣꯏ ꯍꯣꯏ ꯍꯣꯏ ꯂꯤꯞꯁꯇꯤꯛ ꯂꯩꯕꯗ ꯖꯤꯟꯁ ꯂꯩꯕ ꯉꯝꯃꯤꯕ ꯃꯤꯅꯤ ꯀꯩꯅꯣ
ꯎꯝ ꯍꯥꯏꯗꯤꯅꯦ ꯀꯟꯇ꯭ꯔꯣꯜꯗ ꯂꯩꯇ꯭ꯔꯦꯕ ꯑꯗꯨ ꯂꯩꯊꯣꯛꯄꯅ ꯐꯩ ꯑꯃꯨꯛꯃꯨꯛ ꯈꯜꯂꯛꯄꯣꯏꯅꯦꯕꯥ ꯑꯩꯅꯥ
ꯑꯗꯨ ꯂꯩꯗ꯭ꯔꯁꯨ ꯑꯗꯨꯝ ꯂꯣꯏꯒꯤꯗ ꯄꯩꯁꯥꯗꯨ ꯀꯩꯅꯣ
ꯂꯣꯏꯒꯤ ꯑꯗꯨꯅꯤ
ꯀꯥꯏꯗ ꯁꯤꯖꯤꯟꯅꯩꯩꯅꯣ ꯈꯪꯗꯕꯤꯗ
ꯑꯗꯨꯝ ꯆꯪꯅꯕ ꯂꯥꯛꯑꯦꯕ ꯄꯩꯁꯥꯥꯁꯦ
ꯎꯝ ꯎ ꯈꯪꯗꯦꯗ
ꯄꯀꯤꯇꯥꯟ
ꯎ ꯎꯝ
ꯇꯨꯝꯕꯒꯤ ꯃꯇꯝꯁꯤꯗ ꯂꯧꯔꯛ ꯑꯩ ꯈꯥꯡꯉꯅꯤ ꯇꯨꯝꯃꯔꯣꯏ ꯉꯁꯤ
ꯇꯨꯝꯒꯅꯨꯍꯦ ꯀꯔꯤ ꯇꯧꯕ ꯇꯨꯝꯒꯦ ꯍꯥꯏꯅꯣ ꯅꯪ ꯂꯥꯏꯔꯤꯛꯁꯨ ꯄꯥꯗꯦ ꯑꯦꯛꯖꯥꯝ ꯊꯥꯗꯣꯏꯅꯦ ꯅꯪ ꯂꯥꯏꯔꯤꯛ ꯄꯥꯗꯕꯤꯗ ꯂꯩꯔꯤꯁꯤ ꯀꯩꯒꯤꯅꯣ
ꯅꯨꯡꯗꯥꯡꯗ ꯈꯔꯥ ꯈꯔꯥ ꯌꯦꯡꯉꯤ
ꯅꯨꯡꯗꯥꯡꯗ ꯈꯔ ꯈꯔ ꯌꯦꯡꯉꯦ
ꯎꯝ
ꯐꯥꯎꯗꯤ ꯐꯥꯎꯍꯜꯂꯛꯎ ꯀꯣ
ꯎꯝ ꯐꯔꯛꯀꯗꯣꯏꯅꯦꯀꯣ ꯐꯥꯎ ꯑꯩꯁꯨ ꯐꯥꯎꯗꯕ ꯌꯥꯗꯕꯅꯦ ꯍꯟꯗꯛꯇꯤ
ꯑꯁꯤꯒꯤ ꯁꯦꯀꯦꯟ ꯁꯨꯕꯁꯦ ꯐꯖꯗ꯭ꯔ ꯌꯦꯡꯉꯣ ꯑꯁꯤꯒꯨꯝꯕ ꯑꯃꯗꯤ ꯄꯥꯝꯃꯦ ꯍꯦ ꯅꯆꯦꯁꯨ
ꯎꯝ꯫
ꯃꯦꯔꯤꯖꯤꯌꯟ ꯉꯥꯇꯅꯤ ꯑ꯫
ꯅꯪ ꯌꯥꯔꯣꯏꯁꯤ ꯁꯥꯏꯖꯇꯣ ꯁꯥꯏꯖ ꯌꯥꯝ ꯆꯥꯎꯕꯅꯦ ꯑꯩꯈꯣꯏ ꯆꯦꯁꯨ ꯗꯩ ꯀꯛꯑꯦꯕꯀꯣ꯫ ꯃꯣꯏ ꯁꯥꯏꯖ ꯈ꯭ꯋꯥꯏ ꯄꯤꯛꯄꯗꯣ
ꯎꯝ꯫
ꯑꯗꯨꯕꯧ ꯆꯥꯎꯕꯅꯦ ꯑꯦ ꯑꯗꯨ ꯅꯪꯅ ꯈꯤꯇꯪ ꯍꯦꯜꯂꯝꯒꯗ꯭ꯔꯥ ꯈꯪꯗꯦ ꯑꯩꯈꯣꯏ ꯆꯦꯗꯩ ꯑꯩꯈꯣꯏ ꯆꯦꯗꯤ ꯃꯈꯣꯡ
ꯄꯤꯛꯄꯅꯤ ꯃꯥꯁꯦ ꯐꯣꯔꯔ ꯀꯌꯥ ꯅꯣꯝꯃ ꯇꯣꯡꯕꯅꯦꯕꯀꯣ꯫
ꯎꯝ꯫
ꯑꯗꯨ ꯀꯛꯑꯒ ꯌꯦꯡꯉꯁꯦ꯫
ꯆꯦ ꯍꯦꯟꯊꯣꯏꯕꯤꯒꯤꯔꯣ꯫
ꯅꯠꯇꯦ ꯆꯦꯇꯣꯟ ꯁꯤꯁꯅꯟꯗ꯫
ꯎꯝ꯫
ꯎꯝ꯫
ꯂꯨꯄꯥ ꯀꯌꯥ ꯄꯤꯒꯦ ꯆꯅꯤꯄꯥꯟ꯫
ꯎꯝ꯫ ꯀꯩꯅꯣꯗꯁꯨ ꯃꯤꯟꯇ꯭ꯔꯣꯗꯁꯨ ꯌꯥꯝ ꯐꯪꯉꯤꯗ ꯑꯗꯨꯃꯥꯏꯅ ꯂꯣꯏ ꯇꯧꯕ ꯑꯗꫭ ꯃꯣꯏꯗꯒꯤ ꯂꯩꯕꯅ ꯐꯩꯌꯦ ꯃꯣꯏꯗꯒꯤ ꯃꯣꯏꯔꯣꯝꯗꯩ ꯂꯩꯕꯗꯣ ꯑꯗꯨꯝ ꯀ꯭ꯋꯥꯂꯤꯇꯤ ꯃꯦꯟꯇꯦꯟ ꯇꯧꯋꯦꯕ ꯈꯪꯕ꯭ꯔꯥ꯫
ꯎꯝ ꯑꯩꯅꯦ ꯁꯤꯗꯅꯦ ꯃꯣꯏꯒꯤ ꯔꯣꯁ ꯊꯠꯄꯦꯤ ꯑꯃ ꯂꯩꯕꯅꯦꯕꯀꯣ
ꯈꯪꯉꯦ-ꯈꯪꯉꯦ ꯌꯦꯂꯣ ꯃꯆꯨꯗꫭ ꯑꯩ ꯄꯥꯝꯃꯦ꯫
ꯐ꯭ꯂꯣ ꯑ ꯑꯣꯔꯀꯤꯠ ꯊꯦꯠꯄꯤꯗꯣ꯫
ꯑꯥ꯫
ꯎꯝ ꯑꯗꯨꯗꯣ ꯄꯥꯝꯃꯦ ꯑꯩ꯫
ꯁꯤꯁꯦ ꯇꯣꯡꯕ ꯅꯨꯡꯉꯥꯏꯕ꯫
ꯎꯝ꯫ ꯑꯩꯒꯤꯗꯣ ꯈꯪꯕ꯭ꯔꯥ ꯈꯥꯕ ꯉꯔꯥꯡ ꯅꯍꯥꯟ ꯉꯔꯥꯡꯗꯩ ꯉꯔꯥꯡ ꯆꯪꯕ ꯌꯥꯗꯕꯗꯣ ꯉꯁꯤ ꯆꯪꯕ ꯌꯥꯏꯗꯅ꯫
ꯎꯝ꯫
ꯑꯗꯨꯗꯣ ꯑꯗꯨꯝ ꯄꯩꯁꯥꯗꯣ ꯃꯥꯏ ꯀꯩꯅꯣꯗ ꯂꯩꯔꯝꯕꯤꯗꯣ ꯅꯪꯒꯤ ꯑꯗꯨꯃꯥꯏꯅ꯫
ꯎꯝ꯫
ꯑꯗꯨꯃꯥꯏ ꯂꯩꯔꯝꯃꯦꯕ꯫
ꯎꯝ꯫
ꯑꯗꯨꯑꯣꯏꯗꯤ ꯑꯃꯗꯨꯁꯨ ꯑꯗꯨꯝ ꯂꯩꯔꯝꯒꯅꯤꯅ ꯅꯠꯇ꯭ꯔꯥ꯫
ꯂꯩꯔꯝꯒꯅꯤ꯫
ꯎꯝ꯫ ꯑꯗꯨꯅꯤꯗ ꯑꯩꯅ ꯍꯥꯏꯅꯤꯡꯉꯤꯁꯦ ꯑꯩꯁꯦ ꯄꯥꯈꯠꯂꯤꯔꯥ ꯀꯔꯤꯅꯣ ꯑꯃꯗꯤ ꯇꯧꯔꯦ ꯍꯥꯏꯕ꯫
ꯄꯥꯕꯨꯗꯤ ꯄꯥꯈꯠ ꯉꯔꯥꯡ ꯉꯥꯏꯈꯣ꯫
ꯍꯦꯜꯂꯁꯨ ꯀꯥꯏꯔꯝꯗ꯭ꯔꯦꯕ ꯃꯣꯏꯒꯤꯁꯦ ꯈꯪꯕ꯭ꯔꯥ꯫ ꯄꯨꯡ ꯑꯃ ꯍꯦꯟꯅꯒ ꯁꯥꯟꯅꯔꯒ ꯀꯩꯅꯣ ꯇꯧꯕ ꯃꯤ ꯌꯥꯎꯕ ꯃꯥꯜꯂꯦ꯫